ꯃꯊꯟꯗ ꯀꯛꯈ꯭ꯔꯤꯃꯜꯂꯦ
ꯃꯤ ꯕꯠ ꯃꯇꯝ ꯁꯨꯨꯔꯝꯃꯅꯤꯌꯦ
ꯎꯝ ꯊꯒꯣꯛꯄꯗꯗ ꯄꯨꯡꯈꯥꯏ ꯑꯃ ꯂꯩꯔꯝ ꯄꯣꯠꯅꯤꯗ ꯊꯒꯣꯛꯄꯗ ꯃꯤꯅꯤꯠ ꯇꯔꯨꯛ ꯂꯩꯒ꯭ꯔꯦꯕ ꯍꯨꯝ
ꯃꯣꯏꯁꯨ ꯈꯪꯖꯖꯅꯤ ꯃꯩꯇꯩ ꯃꯆꯥꯖꯤꯡꯗꯣ ꯊꯒꯣꯛꯄꯗ ꯑꯁꯨꯛ ꯌꯥꯝ ꯀꯨꯏꯏ ꯊꯒꯣꯛꯏ ꯍꯣꯏꯕꯗꯣ ꯑꯗꯨꯗꯨ ꯈꯪꯅꯅꯕ ꯅꯠꯇ꯭ꯔꯣ ꯃꯣꯏꯅ ꯈꯣꯏꯕꯨ ꯋꯥꯔꯤ ꯁꯥꯍꯜꯂꯤꯕꯁꯦ ꯑꯇꯩꯁꯤꯅ ꯀꯃꯥꯏꯅ ꯍꯤꯡꯉꯤ ꯃꯣꯏꯒꯤ ꯄꯨꯟꯁꯤ ꯃꯔꯦꯜ ꯀꯃꯥꯏꯅ ꯇꯧꯋꯤ ꯆꯥꯕ ꯊꯛꯄ ꯀ ꯀꯃꯥꯏꯅ ꯇꯧꯏꯤ ꯑꯗꯨ ꯇꯣꯞ ꯇꯣꯞꯅ ꯈꯪꯍꯟꯗ꯭ꯔꯒꯗꯤ ꯅꯨꯡꯉꯥꯏꯔꯦꯍꯦ ꯃꯣꯏ ꯋꯥꯔꯤꯁꯤꯁꯨ ꯑꯩꯁ ꯇꯨꯝꯅ ꯇꯨꯝꯅꯅꯤꯀꯣ ꯋꯥꯔꯤ ꯁꯥꯟꯅꯔꯤꯅꯦꯦ ꯊꯣꯡ ꯊꯣꯡꯅꯥꯎ ꯁꯕꯥꯛ ꯐꯥꯥꯛꯊꯣꯛꯑꯒ ꯑꯦ ꯏꯁꯤꯡꯗꯣ ꯑꯝꯇ ꯐꯖꯅ ꯊꯛꯎꯅꯤ ꯋꯥꯔꯤ ꯁꯥꯟꯅꯕ꯭ꯔꯥ ꯐꯨꯝꯀꯠ ꯂꯩꯈꯤꯗꯅ ꯑꯩ ꯑꯃꯨꯛ ꯁꯤꯡꯅꯕꯒ ꯉꯝꯃꯣꯏ
ꯑꯅꯤ ꯑꯍꯨꯝꯂꯁꯨꯔꯦꯅꯦ ꯊꯥꯏꯖꯦ
ꯎ ꯀꯩꯒꯤ ꯃ ꯑꯩꯈꯣꯏꯗꯅꯣ
ꯇꯧꯕꯤ ꯑꯣꯏꯔꯦꯕ
ꯑ ꯌꯥꯝꯒꯥꯏ ꯇꯕꯨꯅꯤꯗ
ꯏꯁꯤꯡꯁꯤꯁꯨ ꯍꯥꯎꯇꯦꯕ ꯨꯂꯤ ꯆꯥꯁꯤꯗꯕ ꯑꯣꯏꯔꯁꯨ ꯈꯪꯗꯦꯕ
ꯑ ꯑꯔꯕ ꯑꯣ ꯃ ꯍꯧꯕꯣꯒꯂꯤꯖꯔꯥ
ꯅꯪ ꯅꯝꯕ꯭ꯔꯥ
ꯑꯏ ꯌꯥꯝꯗꯦ
ꯍꯣꯏ ꯑꯩꯅ ꯅ ꯍ ꯎꯝ ꯑꯩꯅ ꯅꯝ ꯍꯧꯕꯗꯣ ꯅꯝꯊꯤꯕꯩꯅꯦꯕ ꯎꯝ ꯍꯣꯏ ꯑꯗꯨ
ꯑꯗꯨ ꯑꯩꯗꯤ ꯍꯦꯛꯇ ꯍꯟꯗꯣꯛꯀꯦ ꯇꯧꯋꯤ ꯒꯨꯠ ꯂꯥꯡꯗꯣ ꯁꯪ ꯌꯥꯝꯅ ꯐꯩ
ꯊ ꯊꯣꯛꯅꯩꯑꯕ ꯏꯁꯤꯡ ꯌꯥꯎꯗ꯭ꯔꯤꯉꯩꯗꯣ
ꯇꯥꯛ ꯊꯥꯏꯅ ꯀꯕ ꯑꯔꯦ ꯅ ꯀ ꯇ ꯑꯕ
ꯐ
ꯋꯥꯉ ꯇꯊꯔ
ꯎꯝ ꯑ
ꯃꯌꯥꯝ ꯍꯣꯡꯗꯕꯅꯤꯗ
ꯑꯩꯈꯣꯏꯗꯤꯅꯀꯛꯇꯅꯤꯃꯛ ꯊꯅꯤꯅ ꯀꯩꯁꯨꯣ ꯑꯗꯨꯗ ꯀ ꯑꯗꯨ ꯑꯗꯨ
ꯈꯔ ꯅꯣꯛꯇꯔꯒꯗꯤ ꯄꯨꯟꯁꯤꯖꯦ ꯃꯍꯥꯎ ꯂꯩꯇꯦ
ꯍꯥ ꯍꯥ ꯃꯁꯤ ꯋꯥꯔꯤ ꯈꯨꯟꯁꯥꯟꯅꯖꯤꯗꯤ ꯅꯨꯡꯉꯥꯏꯔꯦ
ꯑꯩꯗꯤ ꯁꯤꯔꯦ ꯍꯥꯏꯗꯪ ꯑꯍꯥ ꯍꯥ ꯍꯥ
ꯃꯣꯏ ꯃꯩꯇꯩ ꯃꯔꯣꯟꯖꯤꯗꯤ ꯂꯧꯕꯝ ꯈꯪꯗꯦ ꯍꯥꯏꯗꯣꯏꯅꯤ ꯍꯤ ꯍꯤ ꯍꯤ ꯍꯤ
ꯑꯦꯅꯥꯂꯤꯁꯀ ꯂꯣꯏꯔꯕꯣ
ꯆꯦ ꯅꯥꯔꯤꯁꯀꯗꯤ ꯂꯣꯏꯒꯔ꯭ꯦ ꯃꯥꯗꯤ ꯆꯦ ꯏꯟꯗꯤꯔꯥ ꯃꯨꯛ ꯁꯥꯅꯔꯤ ꯃꯇꯝꯒꯖꯦ ꯉꯥꯍꯥꯛꯇ ꯍꯥꯡꯍꯟꯕ ꯅꯠꯇꯦ ꯒꯌ꯭ꯥꯟ ꯒ ꯃ ꯇꯥꯕ ꯅꯠꯇꯦ ꯇꯧꯔꯤꯖꯦ ꯃꯇꯝꯖꯦ ꯁꯦꯚ ꯇꯧꯅꯕ ꯍꯣꯠꯅꯕꯗ ꯆꯥꯛ ꯏꯁꯤꯡ ꯆꯥꯕ ꯈꯪꯗ꯭ꯔꯕꯅꯦ ꯍꯥ ꯃꯤ ꯊꯕꯛꯄꯨꯗꯤ ꯂꯣꯢ ꯆꯤꯟꯅꯕꯅꯤ ꯑꯦꯛꯖꯥꯝ ꯃꯌꯥꯅꯤꯅ ꯐꯔꯛ ꯌꯥꯝ ꯇꯥꯏ
ꯇꯧꯔꯤꯖꯦ
ꯑꯁꯤꯗ ꯄꯩꯁꯥꯖꯦ ꯀꯌꯥꯝ ꯌꯥꯝꯒꯤ ꯃꯇꯤꯛ ꯂꯨꯏ ꯍꯥꯏꯕꯗꯣ ꯍꯤꯡꯕꯗ ꯀꯌꯥꯃꯨ ꯌꯥꯝꯅ ꯗꯔꯀꯥꯔ ꯑꯣꯏ ꯍꯥꯏꯕꯗꯨ ꯇꯥꯛꯏꯅꯤ ꯂꯥꯏꯔꯤꯛ ꯇꯝꯕ ꯈꯛꯇꯪꯗ ꯑꯣꯏꯕ ꯌꯥꯔꯛꯇꯦꯕ ꯄꯩꯁꯥ ꯌꯥꯎꯗ꯭ꯔꯒꯗꯤ ꯂꯥꯏꯔꯤꯛ ꯇꯝꯅꯤꯡꯕ ꯇꯝ ꯐꯪꯉꯣꯏꯗꯣꯏꯅꯤ
ꯃꯥꯅꯤ
ꯑꯗꯨꯅ ꯄꯩꯁꯥ ꯈ ꯒꯛ ꯇꯥꯜꯂ ꯂꯥꯏꯔꯤꯛ ꯇꯝꯒꯗꯃꯤ
ꯔꯤꯜꯁ ꯑꯃ ꯊꯥꯔꯛꯏ ꯅꯉꯣꯟꯗ ꯍꯥꯏꯕ꯭ꯔꯥ ꯑ ꯖꯦ ꯑꯔ ꯑꯦꯐ ꯐꯪꯗꯕ ꯄꯤ ꯑꯩꯩꯆ ꯗꯤ ꯕꯗꯤ ꯑꯥ ꯀꯔꯤ ꯁꯤꯡꯍꯔ ꯃꯅꯨꯡꯗ ꯑꯂꯨ ꯆꯣꯛ ꯌꯥꯝꯗ ꯀꯨꯝꯃꯜꯅꯤ ꯍꯥꯏꯕ ꯇꯀ
ꯍꯥ ꯍꯥ ꯍꯧꯖꯤꯛ ꯍꯥꯏꯔꯁꯤꯔ ꯃꯄꯨꯡ ꯐꯥꯔꯕ ꯁꯃꯣꯁꯥꯗꯨꯗꯤ ꯊ ꯋꯥꯏꯗꯦ ꯐꯖꯗꯦꯍꯦ ꯅꯣꯌꯖꯨ
ꯑꯩ ꯊꯥꯔꯛꯀꯦ ꯅꯪꯉꯣꯟꯗ ꯎꯝ ꯍꯨꯝ ꯍꯨꯝ ꯃ ꯌꯥꯝ ꯅꯣꯛꯅꯤꯡꯕꯅꯦ
ꯏꯁ ꯁꯃꯣꯁꯥꯒ ꯆꯥꯡꯗꯝꯅꯔꯛꯄꯗꯨꯗꯤ ꯑꯗꯨꯩꯅ ꯃꯣꯏꯁꯨ ꯑꯗꯨꯒꯤ ꯋꯥꯔꯤ ꯁꯥꯟꯅꯩꯌꯦ ꯃꯣꯏꯁꯨ ꯃꯣꯏ ꯑꯁꯣꯝꯒꯤ ꯋꯥꯔꯤꯁꯨ ꯁꯝꯃꯣꯁꯥꯒꯤ ꯋꯥꯔꯤ ꯑꯣꯏꯌꯦ
ꯁꯤꯔꯠꯇ ꯋꯥꯔꯤꯔꯤꯁꯦ ꯀꯣꯄꯤꯗ ꯐꯁ꯭ꯔꯣ
ꯁ ꯃꯁ
ꯐ ꯏꯅꯦꯦ ꯀꯣꯄꯤꯤ ꯇꯧꯗ
ꯑꯣꯏꯣꯏꯁꯦ ꯑꯣ ꯍ
ꯑ
ꯑꯩ ꯀꯣ ꯑꯩꯩꯁꯦ ꯃꯐꯝꯇꯪꯗꯤ ꯂꯩꯔꯦ ꯇꯧꯔꯛꯏꯦ ꯀꯩꯗꯋꯥ ꯇꯔ ꯇ ꯁꯤ ꯔꯤꯖꯤ ꯀꯥꯟ ꯇꯕ꯭ꯔꯗꯤ ꯑꯁ ꯃꯥꯒ ꯂꯥꯏꯔꯤꯛ ꯂꯥꯏꯁꯨ ꯄꯥꯗꯒꯦ ꯇꯧꯔꯦ ꯑꯗꯨꯒ ꯑꯗꯩꯗꯤ ꯎꯝ ꯅꯣꯏ ꯋꯥꯔꯤ ꯈꯨꯁꯥꯅꯁꯤꯦ ꯀꯩ ꯈꯨꯁꯥꯅꯅꯣ ꯇꯧꯔꯛꯁꯦ
ꯎꯝ
ꯑꯩꯒꯤ ꯋꯥꯔꯤ ꯀꯨꯜꯂꯔ ꯁꯥꯟꯅꯒꯤꯗ
ꯉꯁꯤꯗꯌꯥ
ꯀꯗꯤ ꯑꯦ ꯁꯤꯟꯗꯤ ꯑꯣꯏꯒꯗ꯭ꯔꯥ ꯔꯒ ꯑꯗꯨ ꯑꯦꯅꯥ ꯁꯤꯁꯨ
ꯑꯣ ꯑꯩꯈꯣꯏ ꯁꯤꯗ ꯂꯩꯕ ꯃꯤꯁꯤꯡꯁꯦ ꯍꯣꯏ ꯆꯦꯡꯒꯥꯏ ꯀ ꯂꯔꯦ ꯆꯦꯔꯂꯤꯁ ꯀ ꯂꯔꯦ ꯑꯩ ꯏꯆꯦ ꯏꯖꯤꯅꯥ ꯈꯛꯇꯪ ꯉꯥꯏꯔꯦꯕ
ꯑꯣ ꯏꯆꯦ ꯗ꯭ꯌꯥꯗ꯭ꯌꯥ ꯍꯥꯏꯔ ꯆꯠ ꯑꯕꯤꯅꯥ ꯖꯤ ꯔꯕꯤꯂꯗꯎ ꯍꯥꯏ
ꯍꯣꯏ ꯑꯗꯣ ꯑꯩꯅ ꯍꯥꯏꯕꯗꯤ ꯃꯥ ꯑꯃ ꯂꯩꯔꯦ ꯑꯗꯒꯤ ꯑꯃꯅ ꯆꯦ ꯏꯆꯦ ꯄꯨꯁꯄꯥ ꯇꯧꯒꯗ꯭ꯔꯣ
ꯈꯪꯗꯦ
ꯑꯩ ꯏꯃꯥꯟꯅꯕꯤꯗꯣ ꯍꯥꯡꯕꯤꯁꯤꯔꯥ ꯇꯧꯕꯅꯦ
ꯍꯪꯕꯤꯌꯣ
ꯍꯕꯤꯗꯦ ꯍꯣꯏ ꯍꯪꯕꯤꯌꯦ ꯑ ꯃꯥ ꯌꯥꯒꯗ꯭ꯔꯥ ꯈꯪꯗꯦ ꯌꯥꯒꯗ꯭ꯔꯥ ꯈꯪꯗꯦ ꯍꯥꯏꯕꯗꯤ ꯃꯣꯏ ꯕꯔꯥꯗꯨꯗꯤ ꯉꯥꯡꯕꯗꯨ ꯆꯪꯁꯨ ꯉꯥꯏꯔꯕꯅꯤꯅ
ꯁꯥꯃꯅ ꯋꯥꯔꯤ ꯁꯅꯕꯗꯤ ꯌꯥꯏ ꯀꯩꯅꯣ
ꯑꯗꯨ ꯅꯨꯡꯇꯤ ꯀꯅ ꯈꯠꯂꯛꯑꯒꯗꯤ ꯑꯩꯈꯣꯏꯒꯤ ꯀꯩꯅꯣꯁꯤ ꯂꯣꯏꯔꯛꯇ꯭ꯔꯒꯗꯤ
ꯍꯣꯏꯃ ꯍꯥꯏ ꯂꯥꯛꯄꯒꯤ ꯀꯤꯖꯔꯝꯕꯅꯤ ꯗꯨꯗꯤ
ꯈꯈꯤ ꯆꯔꯤ ꯕ ꯆ ꯀꯗ ꯃꯔꯤꯒ ꯂꯤꯔꯨꯕꯁꯦ ꯏꯁꯤꯡ ꯊꯥꯈꯤꯕꯒꯥ ꯄꯤꯈ꯭ꯔꯕ ꯅꯠꯇ꯭ꯔꯥ ꯍꯥꯏꯗ꯭ꯔ ꯀꯣꯟꯅ ꯄꯤꯗꯧꯕ ꯅꯠꯇ꯭ꯔꯥ ꯀꯥ ꯍꯥꯏꯔꯨꯕꯁꯦ ꯃꯈꯨꯠꯅ ꯍꯦꯛꯇ ꯏꯅꯤꯠ ꯇꯧꯔꯛ ꯇꯨꯏꯅꯤ ꯑꯗꯨꯒ ꯃꯦꯁꯦꯁ ꯊꯔꯛꯇꯨꯏꯅꯤ ꯀꯤꯔꯦ ꯋꯥꯒ ꯃꯣꯏꯗꯤ ꯌꯨꯝꯕꯨꯁ ꯋꯔꯥꯏꯒꯤ ꯑꯍꯥꯟꯕ ꯂꯥꯛꯀꯗꯕ ꯃꯤꯒꯨꯝꯕꯖꯦ ꯑ ꯊꯒꯠꯄꯤ ꯇꯧꯏ
ꯅꯣꯡꯕꯨ ꯅꯨꯡꯉꯥꯏꯔꯤꯕ꯭ꯔꯥ
ꯈꯣꯏ ꯃꯤꯖꯤꯔꯣ
ꯅꯠꯇ ꯃꯣꯏꯗ
ꯑꯣꯏꯕꯔꯦ ꯂꯤꯆ꯭ꯔꯥ
ꯍꯣꯏ
ꯃꯥꯡꯗ ꯋꯥ ꯎꯅꯥ ꯀꯥꯟꯆꯤ ꯍꯥꯔꯒ ꯁꯥꯔꯤꯗꯨꯅꯦꯕ
ꯎꯝ
ꯑꯗꯨꯗꯣ ꯂꯦꯈꯠꯂꯒ ꯆꯧꯀ꯭ꯔꯤ ꯊꯥꯔ ꯌꯦꯡꯕꯗꯅꯦ ꯑꯗꯨꯒꯤ ꯑ ꯑꯗꯨꯗꯩꯩ ꯑꯗꯨꯗꯩꯩ ꯏꯎ ꯎꯅꯒꯤꯕ ꯈꯪꯗꯦꯕꯣ ꯌꯥ ꯐꯁꯒꯦ ꯇ ꯐꯔꯦ ꯎꯝ
ꯇꯔꯒꯤꯅ
ꯐꯖꯅ ꯎꯔꯤꯅꯤꯅꯦ
ꯇꯨꯝꯅꯤꯡꯉꯥꯕꯣ
ꯑꯩ ꯇꯨꯝꯒ꯭ꯔꯥꯒꯦ ꯅꯪ ꯐꯣꯟꯁꯦ
ꯎꯝ ꯍꯨꯝ ꯉꯔꯥꯡꯗꯩ ꯍꯧꯖꯤꯛ ꯀꯔꯤ ꯇꯧꯗꯨꯏꯅꯣ ꯎꯝ ꯍꯧꯖꯤꯛ ꯀꯔꯤ ꯇꯧꯗꯣꯏꯅꯣ ꯍꯥꯏꯕ ꯎꯝ
ꯋꯥꯔꯤ ꯁꯥꯟꯅꯅꯤ ꯁꯥꯟꯅꯔꯒ ꯂꯥꯏꯔꯤꯛ ꯄꯥꯅꯤ ꯅꯠꯇ꯭ꯔ ꯇꯨꯝꯒꯅꯤ
ꯎꯝ
ꯋꯥꯔꯤꯁꯨ ꯁꯥꯟꯅꯕ ꯂꯥꯛꯑꯗꯤ ꯋꯥ ꯍꯥꯏꯕ ꯃꯥꯜꯂꯤ
ꯍꯣꯏꯅꯦ ꯏꯅꯦꯝꯆꯥ ꯇꯨꯝꯃꯤꯅꯤ ꯆꯦ
ꯎꯇ ꯀꯨꯏꯔꯦꯀꯣ ꯑꯁꯦꯡꯕꯒꯤꯅꯦ ꯐꯥꯒꯤ ꯅꯠꯇꯦ ꯑꯩ ꯐꯥꯃꯨꯡꯗꯥ ꯂꯣꯡꯉꯥ ꯇꯥꯔ ꯂꯩꯔꯤ ꯍꯣꯔꯦꯟ ꯑꯩ ꯑꯁꯤ ꯈꯪꯗ꯭ꯔꯥꯁꯨꯅꯦ ꯃꯄꯥꯟꯗꯒꯤ ꯊꯣꯡ ꯊꯣꯡꯅꯥꯎ ꯑꯝꯇ ꯂꯣꯟꯁꯤꯟꯕꯤꯔꯝꯃꯨ
ꯑꯣ ꯁꯤ ꯂꯣꯏꯔꯠ
ꯎꯝ ꯎꯝ ꯑ ꯍ ꯍ ꯑꯩ ꯇꯨꯝꯃꯦ ꯐꯖꯅ ꯃꯄꯥꯟꯗ ꯑꯃ ꯍꯛꯆꯤꯛ ꯂꯥꯡꯅꯕ ꯏꯪꯅꯕꯥꯅ ꯆꯠꯄꯗꯨꯗꯤ ꯗꯨꯝ ꯎꯌꯦꯕ
ꯎꯝ
ꯊꯣꯛꯄꯒ ꯑ ꯔꯦꯗꯤꯑꯣ ꯗ ꯇꯧꯕ ꯑꯗꯨꯃꯥꯏ ꯇꯧꯅꯤꯀꯣ ꯑꯩ ꯑꯩꯁꯨ ꯅꯨꯄꯤ ꯏꯟꯗꯤꯔꯥꯗꯣ ꯃꯈꯥꯗ ꯂꯩꯕ꯭ꯔ ꯑꯝꯇ ꯌꯦꯡꯕꯤꯔꯨꯌꯣ ꯌꯥꯔꯒꯗꯤ ꯏꯁꯤꯡꯗꯣ ꯑꯝꯇ ꯊꯥꯕꯤꯔꯛꯑꯣꯅ ꯔꯦꯗꯤꯑꯣꯗ ꯍꯥꯏꯒꯤꯕ꯭ꯔꯣ ꯁꯤ ꯐꯤꯕꯝ ꯇꯧꯗꯣꯏꯁꯦ ꯑꯩꯒꯤꯁꯦ꯫
ꯐꯣꯟꯁꯤ ꯃꯔꯤ ꯃꯤ ꯃꯔꯤ ꯁꯥꯟꯅꯕ ꯌꯥꯔꯗꯤ ꯐꯔꯣꯏꯗ꯭ꯔꯥ꯫
ꯑ ꯍꯣꯏ꯫
ꯃꯈ ꯃꯈ ꯇ
ꯖꯤꯁ ꯎꯝ
ꯍꯌꯦꯡ ꯄꯨꯡ ꯀꯌꯥꯗꯅꯣ ꯀ꯭ꯂꯥꯁ ꯆꯠꯇꯣꯏꯁꯦ꯫
ꯄꯉ ꯉꯔꯥꯡ ꯅꯍꯥꯟꯗꯒꯤ ꯅꯨꯡꯁꯤꯠꯁꯦ ꯐꯥꯔꯛꯇꯕꯒꯤꯅꯦ ꯌꯥꯗ꯭ꯔꯦꯕ ꯁꯦ ꯄꯣꯞ ꯄꯣꯞ ꯇꯥꯔ ꯇꯨꯝꯅꯤꯡ ꯂꯩꯔꯦꯕ
ꯃꯣꯇ ꯃꯊꯥ ꯃꯒꯦ
ꯍꯣꯏ ꯑꯩ ꯑꯃꯛ ꯁꯗꯔꯁꯤ ꯏꯁꯁꯤ ꯍ ꯇꯋꯥꯀꯗꯃꯣ ꯀꯌꯥꯃꯂꯤꯒꯦ
ꯈꯪꯗ ꯊꯝꯃꯨ ꯃꯨꯠꯂꯅꯤ